ꯍꯜꯂꯣ
ꯍꯜꯂꯣ ꯇꯥꯕ꯭ꯔꯣ
ꯇꯥꯏꯌꯦ ꯉꯁꯤ ꯀ꯭ꯂꯥꯁ ꯆꯠꯇꯕ꯭ꯔꯣ ꯅꯪ ꯂꯣꯏꯔꯕꯣ ꯁꯨꯇꯤꯔꯣ
ꯁꯨꯇꯤ ꯅꯠꯇꯦꯗ ꯇꯟꯗꯅ ꯆꯠꯇꯦ
ꯑꯦ ꯌꯥꯕ꯭ꯔꯣꯅꯦ ꯑꯗꯣ
ꯆꯠꯅꯤꯡꯕ ꯃꯇꯝꯗ ꯆꯠ ꯁꯨꯇꯤ ꯂꯧꯅꯤꯡꯕ ꯀꯩ ꯀꯩꯅꯣ
ꯄ꯭ꯔꯥꯏꯚꯦꯠ ꯁꯨꯇꯤ ꯂꯧꯕ ꯎꯝ
ꯑꯣꯖꯥꯗ ꯍꯥꯏꯗꯣꯛꯇꯕꯤꯗ ꯋꯥꯔꯗꯦꯟꯗ ꯍꯥꯏꯗꯣꯛ ꯇꯕꯤꯗ ꯅꯊꯟꯗ ꯁꯨꯇꯤ ꯂꯧꯕꯅ ꯏꯌꯦ ꯑꯩ ꯍꯥꯏꯕꯤꯌꯣꯔ ꯅꯣꯏ
ꯑꯩ ꯅꯣꯏ ꯑꯣꯖꯥ ꯑꯣꯏꯔꯝꯃꯗꯤꯕ ꯎꯝ ꯅꯪ ꯁꯤꯔꯅꯤ
ꯃꯔꯝ ꯂꯩꯗꯅ ꯃꯔꯝ ꯂꯩꯗꯅ ꯁꯨꯇꯤ ꯍꯦꯛ ꯎꯝ ꯁꯨꯇꯤ ꯂꯧꯕ ꯌꯥꯕ꯭ꯔꯅꯦ
ꯀꯩꯗꯧꯕꯒꯤꯅꯣꯕ ꯅꯥ ꯅꯥꯕꯒꯤꯔ ꯀꯩ ꯃꯔꯝꯒꯤꯔ ꯂꯞ ꯁꯤꯛ ꯑꯣꯏꯕꯒꯤꯔ
ꯑꯁ ꯅꯠꯇꯦꯗ ꯑꯗꯨꯒꯨꯝꯕꯒꯤ ꯅꯠꯇꯦꯅ ꯄꯥꯟꯕ ꯍꯥꯏꯗꯅꯅ ꯍꯥꯏꯕꯗꯤ ꯅꯨꯡꯁꯥ ꯁꯥꯥꯃꯤꯅ ꯑꯁ
ꯑꯦ ꯅꯃꯥꯟꯅꯕꯁꯤꯡꯗꯤ?
ꯃꯣꯏꯁꯨ ꯆꯠꯇꯦ ꯑꯗꯨꯒꯤ ꯇꯥꯟꯕ ꯏꯊꯟꯅꯁꯨ꯫ ꯑꯥꯗꯗꯤ ꯀꯩꯅꯣ ꯚꯤꯜꯗꯤꯡ ꯚꯤꯜꯗꯤꯡ ꯑꯣꯏꯕꯅꯤꯅꯀꯣ ꯁꯥꯏꯕ ꯌꯥꯝ꯫
ꯌꯥꯝ ꯀꯩꯅꯣ ꯏꯁꯇ꯭ꯔꯤꯛ ꯑꯣꯏꯗꯕ ꯃꯥꯜꯂꯦ ꯑꯗꯨꯗꯤ꯫
ꯍꯣꯏꯁ ꯑꯦꯇꯦꯟꯗꯦꯟꯁꯇꯤ ꯁꯚꯦꯟꯇꯤ ꯄꯥꯔꯁꯦꯟ ꯌꯦꯡꯒꯗꯕꯅꯤ꯫ ꯁꯚꯦꯟꯇꯤ ꯄꯔꯁꯦꯟꯗꯤ ꯁꯨꯔꯦꯍꯦ ꯅꯁꯤꯗꯤ ꯄꯔꯚꯦꯠ ꯑꯃꯨꯛꯀ ꯂꯧꯕꯅꯦ꯫
ꯀ꯭ꯂꯥꯁ ꯇꯨꯌꯦꯜꯐ ꯍꯥꯏꯕ ꯅꯠꯇ꯭ꯔꯣ? ꯀꯣꯂꯦꯖꯔ ꯀꯩꯅꯣ?
ꯀꯣꯂꯦꯖꯅꯦ ꯀꯣꯂꯦꯖ꯫
ꯑꯣ ꯀꯨꯂꯦꯖꯇꯤ ꯀꯥꯗ꯭ꯔꯥꯁꯨ ꯌꯥꯏꯗ꯫
ꯑꯩꯁꯨ ꯀꯪꯉꯤꯕ ꯀꯣꯂꯦꯖꯄꯨꯗꯤ꯫ ꯑꯩꯁꯨ ꯀꯣꯂꯦꯖ ꯌꯥꯝꯒꯔ ꯏꯁꯀꯨꯜ ꯆꯠꯕꯤ ꯀ꯭ꯂꯥꯁ
ꯎꯝ ꯁꯦꯚꯦꯟꯇꯤ ꯄꯥꯔꯁꯦꯟꯗꯤ, ꯑꯦꯇꯦꯟꯗꯦꯟꯁꯇꯤ ꯇꯧꯍꯦ ꯑꯗꯨꯝ ꯁꯚꯦꯟꯇꯤ ꯄꯥꯔꯁꯦꯟꯗꯤ ꯁꯨꯅꯤꯗ꯫
ꯑꯦ ꯑꯩꯗꯤ, ꯊꯥ ꯑꯃꯗ ꯑꯃ ꯀꯩꯅꯣ ꯀ꯭ꯂꯥꯁ ꯑꯃꯈꯛ, ꯑꯦꯇꯦꯟꯗꯦꯟꯁ, ꯌꯥꯎꯔꯝꯒꯅꯤ ꯑꯩꯁꯨ ꯁꯨꯛ ꯆꯠ ꯆꯠꯇꯤꯌꯦ꯫
ꯑꯁ ꯑꯗꯨꯗꯤ ꯎꯝ꯫ ꯀꯥꯏꯗꯤꯌꯦ꯫
ꯗꯤꯑꯦꯝ
ꯎꯝ
ꯑꯣ ꯐꯥꯔꯦꯅꯦ ꯗꯤ ꯑꯦꯝ ꯑꯣꯏꯔꯗꯤ ꯏꯅꯥꯎ ꯅꯨꯄꯤꯁꯨ ꯑꯁꯣꯝꯗ ꯂꯩꯅꯤꯡ ꯃꯟꯗꯅ,
ꯎꯝ ꯗꯤꯑꯦꯝ ꯎꯝ ꯅꯨꯡꯉꯥꯏ ꯍꯥꯏ ꯇꯥꯔꯦꯗ ꯍꯥꯏꯕꯗꯤ ꯃꯣꯏ ꯀꯝꯄꯥꯎꯟꯁꯨ ꯑꯗꯨꯝ ꯆꯥꯎꯗꯤ ꯆꯥꯎꯕꯅꯤꯅꯀꯣ ꯑꯗꯨꯝ ꯍꯣꯏ꯫ ꯀꯣꯂꯦꯖ ꯂꯥꯛꯑꯁꯨ ꯀꯩꯅꯣ ꯑꯗꯨꯝ ꯀ꯭ꯂꯥꯁ ꯀꯨꯝꯕ, ꯎꯖꯥꯒꯨꯝꯕ ꯑꯦꯞꯁꯦꯟ ꯇꯧꯔꯒ ꯀ꯭ꯔꯤꯅꯣ ꯇꯧꯔꯗꯤ ꯃꯣꯏꯗꯤ ꯂꯝ ꯑꯗꯩ ꯈꯤꯇꯪ ꯆꯥꯎꯔꯒ ꯂꯩꯕꯅꯤꯅ ꯀꯣꯏꯕꯒꯤ ꯀꯩꯅꯣꯁꯨ ꯇꯧꯕ ꯌꯥꯏꯕꯀꯣ꯫
ꯍꯣꯏ ꯏꯃꯥꯟꯅꯕꯤꯁꯤꯡꯁꯨ ꯃꯤꯌꯥꯝ ꯂꯩꯌꯦꯗ꯫
ꯎꯝ ꯌꯥꯝ ꯁꯥꯃꯟꯕꯀꯣ ꯑꯗꯨꯅ ꯆꯠꯅꯤꯡꯗꯕ꯫
ꯅꯣꯏ ꯗꯤ ꯑꯦꯝꯗꯤ ꯀꯩꯅꯣ ꯔꯤꯒꯨꯂꯔ ꯑꯣꯏꯗ꯭ꯔꯗꯤ ꯑꯦꯛꯖꯥꯝꯗ ꯈꯔ ꯋꯥꯏ ꯍꯥꯏꯕ ꯅꯠꯇ꯭ꯔꯣ?
ꯎꯝ ꯑꯗꯨꯃꯥꯏꯅ ꯇꯧꯕꯅꯦ ꯃꯣꯏꯗꯤ꯫
ꯏꯅꯥꯎ ꯅꯨꯄꯤꯁꯨ ꯗꯤꯑꯦꯝ ꯗꯤ ꯑꯦꯝꯗ ꯌꯥꯝ ꯇꯝꯅꯤꯡꯕ ꯃꯥꯗꯣ ꯀ꯭ꯂꯥꯁ ꯇꯨꯌꯦꯜꯐ ꯍꯟꯗꯛ ꯂꯣꯏ ꯔꯦꯕ ꯃꯥꯗꯣ ꯔꯤꯖꯜ ꯊꯣꯛꯇ꯭ꯔꯤꯉꯩꯗ ꯗꯤ ꯑꯦꯝ ꯅꯠꯇ꯭ꯔꯗꯤ ꯇꯣꯝ ꯄ ꯀꯣꯂꯦꯖꯇꯤ ꯀꯥꯅꯤꯡꯗꯦꯌꯦ ꯍꯥꯏꯌꯦꯕ꯫
ꯍꯣꯏ ꯃꯤ ꯇꯝꯅꯤꯡꯕ ꯀꯩꯅꯣ ꯃꯤ ꯈꯤꯇꯪ ꯂꯩꯗꯅ꯫ ꯇꯪ ꯇꯝꯅꯤꯡꯕ ꯂꯩꯔꯗꯤ, ꯐꯥꯏꯌꯦ ꯀꯩꯅꯣ꯫
ꯃꯥ ꯇꯝꯅꯤꯡꯉꯦ ꯍꯥꯏꯕꯗꯨꯗ ꯑꯩ ꯐꯣꯝꯁꯨ ꯂꯧꯔꯛꯑꯦꯕ
ꯑꯪ
ꯑꯈꯣꯏ ꯁꯤꯅꯤꯌꯔ ꯑꯃꯁꯨ ꯂꯩꯔꯝꯕ ꯃꯉꯣꯟꯗ ꯂꯧꯍꯜꯂꯦꯕ ꯑꯩꯗꯣ ꯂꯧꯍꯜꯂꯒ ꯑꯃꯨꯛ ꯔꯤꯖꯜ ꯊꯣꯛꯂꯀꯥꯟꯗ ꯀꯝꯄꯥꯠ ꯑꯣꯏꯅ ꯊꯣꯛꯄ ꯑꯗꯨꯗꯤ ꯑꯩ ꯇꯨꯃꯤꯟ ꯂꯩꯌꯦ ꯀꯩꯁꯨ ꯇꯧꯔ ꯂꯩ
ꯑꯦ ꯀꯝꯄꯥꯔꯇꯤ ꯊꯥꯕ ꯅꯪꯉꯤꯍꯦ ꯀꯩꯅꯣ ꯑꯦꯟꯇ꯭ꯔꯥꯟꯁꯇꯣ ꯊꯥꯎ ꯀꯩꯅꯣ ꯏꯟꯇ꯭ꯔꯥꯥꯟꯇ
ꯊꯥꯍꯧꯗ꯭ꯔꯦ ꯑꯩ ꯐꯣꯝꯗꯤ ꯂꯧꯗꯤ ꯂꯧꯋꯦ ꯐꯣꯝ ꯂꯧꯔꯒ ꯑꯩ ꯇꯣꯛꯑꯦ ꯃꯥ ꯍꯟꯗꯛ ꯀꯩꯅꯣ ꯀꯝꯄꯥꯔꯠ ꯊꯥꯅꯤꯡꯉꯥꯏ ꯇꯃꯦꯡꯂꯣꯡꯗ ꯑꯃꯨꯛ ꯆꯠꯈꯤꯅꯤ
ꯎꯝ
ꯇꯧꯅꯤꯡꯉꯥꯏ ꯒ꯭ꯌꯥꯟ ꯃꯦꯟ ꯇꯥꯗ꯭ꯔꯦꯕ
ꯎꯝ ꯑꯗꯨ
ꯀꯣꯂꯦꯖ ꯇꯝꯗꯣꯢꯔ ꯇꯝꯍꯜꯂꯣꯏꯔ ꯈꯪꯗ꯭ꯔꯦ ꯑꯩ
ꯀꯩꯅꯣ ꯀꯩꯅꯣꯝꯃ ꯇꯧꯗꯅ ꯍꯥꯏꯕꯗꯤ ꯑꯦꯟꯇ꯭ꯔꯥꯟꯁꯇꯣ ꯊꯥꯍꯜꯂꯣ ꯑꯗꯨꯒ ꯀꯝꯄꯔꯃꯦꯟꯇꯦꯜꯗꯣ ꯊꯥꯕ ꯅꯡꯉꯦ ꯑꯗꯨꯒ ꯁꯥꯔꯇꯤꯐꯤꯀꯦꯠꯇꯨ ꯉꯥꯛꯇꯪ ꯉꯥꯏꯕ ꯌꯥꯕꯅꯦꯕ ꯑꯦꯝ ꯌꯨꯗ ꯊꯥꯔꯛꯈ꯭ꯔꯗꯤ ꯑꯗꯨꯝ ꯉꯥꯏꯔꯒ
ꯃꯣꯏ ꯀꯝꯄꯥꯔꯠꯁꯨ ꯍꯧꯖꯤꯛꯐꯥꯎ ꯊꯥꯗ꯭ꯔꯤ
ꯐꯥꯔꯁ ꯁꯦꯃꯤꯁꯇꯔ ꯊꯥꯔꯝꯗꯥꯏꯗ ꯑꯗꯨꯝ ꯐꯣꯝ ꯐꯣꯝ ꯔꯦꯖꯤꯁꯇ꯭ꯔꯦꯁꯟ ꯑꯃꯨꯛꯀ ꯇꯧꯅꯦꯕꯀꯣ ꯑꯗꯨꯗ ꯇꯥꯎ ꯁꯤꯜꯂꯒ ꯂꯣꯏꯔꯦ ꯀꯩꯅꯣ
ꯈꯪꯗꯦ ꯑꯗꯨꯒꯤꯁꯨ ꯀꯩꯅꯣ ꯃꯥꯒꯤ ꯏꯟꯀꯝ ꯑꯦꯁ ꯇꯤ ꯁꯥꯔꯇꯤꯐꯤꯀꯦꯠ ꯀꯩꯀꯩꯁꯨ ꯂꯧꯊꯣꯛꯇ꯭ꯔꯤꯅꯦ
ꯎꯝ ꯃꯥ
ꯍꯟꯗꯛ ꯀꯥꯗꯧ ꯃꯥꯟꯗꯔꯦ ꯃꯥ
ꯂꯦꯞꯄ ꯇꯥꯔꯦ ꯃꯊꯪ ꯆꯍꯤꯗ ꯑꯃꯨꯛ ꯇꯝꯍꯜꯂꯒꯦ
ꯃꯇꯝꯗꯣ ꯃꯥꯡꯗ꯭ꯔꯣ ꯃꯊꯪ ꯆꯍꯤ ꯆꯠꯄꯁꯦ
ꯃꯥꯡꯕꯨꯗꯤ ꯃꯥꯡꯉꯦ ꯑꯗꯣ ꯑꯩ ꯑꯝꯇ ꯂꯧꯍꯧꯗ꯭ꯔꯦꯕ
ꯎꯝ
ꯗꯨꯗꯣ ꯏꯟꯇ꯭ꯔꯥꯟꯇꯦꯁ ꯀꯩꯀꯩꯒꯨꯝꯕ ꯏꯃꯤꯁꯟ ꯑꯩ ꯑꯃꯐꯥꯎ ꯇꯧꯗ꯭ꯔꯦꯕ ꯑꯩ ꯍꯧꯖꯤꯛꯇꯤ ꯀꯣꯂꯦꯖ ꯂꯣꯏꯅ ꯂꯣꯏꯔꯝꯒꯅꯤ ꯐꯣꯝ ꯐꯤꯜ ꯑꯞ ꯀꯩꯀꯩ ꯑꯦꯠꯃꯤꯁꯟ ꯇꯧꯅꯈ꯭ꯔꯕꯣ
ꯑꯦꯠꯃꯤꯁꯟ ꯑꯩ ꯈꯪꯗ꯭ꯔꯦ ꯀꯣꯂꯦꯖ ꯆꯠꯇꯕ ꯀꯨꯏꯔꯕꯅꯤꯅ
ꯃꯇꯝꯕꯨꯗꯤ ꯍꯣꯏ ꯍꯦꯜꯂꯦ ꯂꯥꯁ ꯗꯦꯠꯄꯨꯗꯤ
ꯎꯝ ꯑꯩ ꯏꯃꯥꯟꯅꯕꯗ ꯍꯪꯗꯤ ꯍꯪꯕꯤꯒꯦ
ꯅꯣꯏ ꯗꯤ ꯑꯦꯝ ꯅꯣꯏ ꯗꯤ ꯑꯦꯝꯒꯤ ꯀꯩꯅꯣ ꯃꯤꯇꯩ ꯅꯨꯄꯥ ꯑꯃꯁꯨ ꯂꯩꯌꯦ ꯁꯤꯅꯤꯌꯔ ꯅꯝꯕꯔ
ꯑꯣ ꯍꯣꯢ ꯑꯈꯣꯏ ꯑꯥ ꯀꯩꯅꯣ ꯑꯥ ꯃꯣꯏ ꯀꯩꯅꯣꯗꯤ ꯂꯩꯕꯅꯦ ꯃꯣꯏ ꯑꯩꯈꯣꯏ ꯇ꯭ꯔꯥꯏꯕꯦꯜꯒꯤ ꯑꯦꯐꯤꯌꯥꯔ ꯑꯣꯏꯅꯀꯣ
ꯐꯥꯔ꯭ꯁ ꯁꯦꯝ ꯐꯥꯔ꯭ꯁ ꯁꯦꯃꯤꯁꯇꯔꯒꯤ ꯍꯨꯖꯤꯛ ꯍꯨꯖꯤꯛ ꯑꯦꯠꯃꯤꯁꯟꯗꯣ ꯇꯧꯅꯔꯕꯣꯕ
ꯃꯤ ꯃꯣꯏ ꯇꯧꯗꯤ ꯇꯧꯔꯝꯒꯅꯤꯌꯦ ꯃꯣꯏ
ꯄꯤꯗꯅ ꯂꯣꯏꯔꯝꯗꯧ ꯃꯥꯜꯂꯦ ꯂꯣꯏꯗꯧ ꯃꯥꯜꯂꯦ
ꯑꯗꯨ ꯃꯣꯏ ꯀꯩꯅꯣ ꯑꯥ ꯉꯥꯛꯇꯪ ꯋꯤꯠꯍꯦꯜꯗ ꯊꯣꯛꯄꯁꯤꯡꯗꯣ
ꯎꯝ
ꯑꯗꯨꯒꯨꯝꯕ ꯚꯦꯀꯦꯟꯁꯤꯒꯨꯝꯕ ꯂꯩꯔꯗꯤ ꯑꯗꯨꯝ ꯃꯣꯏ ꯑꯥ ꯂꯩꯔꯗꯤ ꯂꯧꯗꯤ ꯂꯧꯁꯤꯟꯕꯅꯤ
ꯈꯪꯗꯦ ꯁꯤꯅꯤꯌꯔ ꯑꯃꯅ ꯀꯝꯄꯥꯔꯇ ꯑꯦꯛꯖꯥꯝ ꯊꯥꯔ ꯂꯣꯏꯔꯀꯥꯟꯗ ꯑꯃꯨꯛ ꯐꯥꯎꯔꯛꯑꯣ ꯌꯥꯔꯗꯤ ꯃꯇꯦꯡ ꯄꯥꯡꯕꯤꯒꯦ ꯍꯥꯏꯌꯦ ꯃꯥꯅꯁꯨ ꯑꯩꯗꯤ ꯌꯥꯕ꯭ꯔꯥ ꯌꯥꯗꯕ꯭ꯔꯥ ꯈꯪꯗꯦ ꯍꯣꯏ ꯗꯤ ꯑꯦꯝꯗ ꯀꯥꯔꯒ ꯀꯩꯗꯧꯔꯨꯅꯤ ꯔꯤꯒꯨꯂꯔ ꯑꯣꯏꯅ ꯆꯠꯇ꯭ꯔꯗꯤ ꯃꯥ ꯑꯦꯛꯖꯥꯝꯗ ꯑꯃꯨꯛꯊꯥꯔꯅꯤ ꯑꯃꯨꯛ ꯀꯩ ꯃꯨꯛ ꯇꯧꯔꯅꯦꯕ ꯃꯥꯗꯣ ꯆꯠꯂꯗꯤ ꯑꯦꯁ ꯇꯜꯂꯦ ꯑꯗꯨꯒ ꯁꯦꯔꯨꯛꯄꯨꯗꯤ ꯃꯥ ꯊꯕꯛ ꯀꯩ ꯀꯩꯅꯣ ꯇꯧꯔꯒ ꯀꯣꯔꯦꯁꯄꯣꯟꯗꯦꯟ ꯍꯥꯞꯄꯒ ꯈꯔ ꯂꯨꯁ ꯑꯣꯏꯕ ꯀꯣꯂꯦꯖꯁ ꯇꯝꯕꯅ ꯄꯥꯗ꯭ꯔꯣ ꯔꯤꯒꯨꯂꯔꯗ ꯑꯣꯏꯅ ꯇꯝꯃꯒ ꯀ꯭ꯂꯥꯁ ꯆꯠꯇ꯭ꯔꯗꯤ ꯃꯥꯗꯣ ꯑꯦꯛꯖꯥꯝ ꯀꯥꯟꯗ ꯅꯨꯡꯉꯥꯏꯇ ꯠꯇ꯭ꯔꯗꯤ ꯀꯩꯅꯣ ꯕꯦꯛ ꯆꯠꯂꯗꯤ ꯄꯩꯁꯥꯗꯣ ꯍꯦꯟꯅ ꯆꯪꯉꯤꯗꯅ
ꯎꯝ ꯑꯗꯨꯕꯨꯗꯤ ꯑꯗꯨ ꯍꯥꯏꯌꯦ ꯀ꯭ꯂꯥꯁꯁꯦ ꯐꯖꯅ ꯇꯧꯗꯤ ꯇꯧꯕꯅꯦ ꯃꯣꯏꯗꯤ ꯗꯤ ꯌꯦꯝ ꯒꯤꯗꯤ ꯈꯤꯇꯪ ꯀꯣꯂꯦꯖ ꯈꯤꯇꯪ ꯐꯖꯕꯅꯦ
ꯍꯣꯏ ꯃꯅꯤꯄꯨꯔꯗꯗꯤ ꯗꯤ ꯑꯦꯝ ꯈꯔ ꯃꯃꯤꯡ ꯆꯠꯂꯤꯗꯅ ꯀꯣꯂꯦꯖꯇꯥ
ꯃꯣꯏꯗꯣ ꯈꯤꯇꯪ ꯔꯤꯒꯨꯂꯔꯁꯨ ꯑꯣꯏꯕꯅꯦ ꯑꯗꯨꯒ ꯀ꯭ꯂꯥꯁꯁꯤ ꯌꯥꯎꯍꯧꯗꯕ ꯍꯥꯏꯁꯦ ꯅꯨꯃꯤꯠ ꯑꯃ ꯌꯥꯎꯍꯧꯗꯕꯁꯦ ꯃꯊꯪ ꯀ꯭ꯂꯥꯁ ꯂꯥꯛꯄꯗꯁꯦ ꯉꯥꯎꯕꯅꯦꯍꯦ ꯀꯔꯝꯕ ꯆꯞꯇꯔꯗ ꯇꯥꯛꯄꯅꯣ ꯍꯥꯏꯕꯁꯦ ꯉꯥꯎꯔꯒ ꯂꯩ
ꯑꯁ ꯑꯩꯁꯤ
ꯃꯤꯁꯨ ꯌꯥꯝꯁꯨ ꯌꯥꯝꯕꯅꯤꯅꯀꯣ
ꯑꯩꯈꯣꯏ ꯀꯥꯕ ꯃꯇꯝꯗꯗꯤ ꯀꯩꯅꯣ ꯂꯨꯖ ꯑꯣꯏꯕꯅꯤꯅ ꯅꯨꯡꯉꯥꯏꯔꯦ ꯑꯩꯗꯤ ꯑꯦꯛꯖꯥꯝ ꯊꯥꯕꯗꯁꯨ ꯍꯧꯖꯤꯛꯇꯤ ꯑꯩꯁ ꯏꯃꯥꯟꯅꯕꯤꯁꯤꯡ ꯅꯍꯥꯟ ꯐꯣꯔꯠ ꯁꯦꯃꯤꯁꯇꯔꯒꯤ ꯑꯦꯛꯖꯥꯝ ꯂꯩꯕꯗꯣ ꯊꯥꯕꯗꯣ ꯃꯣꯏꯗꯣ ꯏꯁꯇ꯭ꯔꯤꯛ ꯑꯣꯏꯃꯟꯕꯗꯨꯗ ꯑꯁ ꯑꯦꯛꯖꯥꯝ ꯅꯨꯡꯉꯥꯏꯇꯦ ꯍꯥꯏꯌꯦ ꯁꯥꯎꯔꯒ ꯂꯥꯛꯑꯦ ꯏꯁꯇ꯭ꯔꯤꯛ ꯌꯥꯝꯅ ꯑꯣꯏ ꯍꯥꯏꯌꯦꯅꯦ ꯑꯣꯖꯥꯁꯤꯡꯁꯨ ꯀꯩ ꯀꯩ
ꯗꯤ ꯑꯦꯝꯗꯁꯨ ꯇꯧꯕꯅꯦ ꯑꯁ ꯑꯈꯣꯏ ꯀ꯭ꯂꯥꯁꯔꯨꯝꯗ ꯑꯣꯖꯥ ꯃꯔꯤ ꯃꯉꯥ ꯆꯪꯕꯗ ꯑꯩꯁ
ꯕꯦꯛ ꯆꯥꯗꯧ ꯃꯥꯜꯂꯦ ꯍꯥꯏꯅꯔꯦꯅꯦ
ꯎꯝ
ꯐꯣꯟꯁꯨ ꯄꯔꯛꯇꯦ ꯍꯥꯏꯌꯦ
ꯎꯝ ꯑꯈꯣꯏꯗ ꯕꯦꯒ ꯊꯣꯀꯄꯥ ꯑꯥꯔꯁꯇꯗꯤ ꯈꯪꯗꯤ ꯈꯪꯗꯦ ꯁꯥꯏꯟꯁꯇꯗꯤ ꯀꯩꯅꯣ ꯕꯦꯒ ꯌꯥꯝ ꯊꯣꯀꯞꯁꯦ ꯀꯦꯃꯦꯁꯇ꯭ꯔꯤ ꯐꯤꯖꯤꯛꯁ ꯃꯦꯠꯁ ꯁꯤꯗꯗꯤ ꯐꯖꯅ ꯊꯣꯀꯞꯅꯤ
ꯑꯈꯣꯏ ꯃꯇꯝꯗꯗꯤ ꯕ꯭ꯦꯒ ꯀꯩ ꯀꯩꯁꯨ ꯆꯠꯇꯦ ꯐꯣꯟꯁꯨ ꯄꯨꯔꯛꯑꯦ ꯑꯦꯛꯖꯥꯝꯗꯁꯨ ꯂꯨꯖ ꯑꯣꯏꯌꯦ ꯂꯥꯢꯔꯤꯛ ꯄꯥꯗꯕꯤꯗ ꯀꯣꯂꯦꯖ ꯁꯠꯇꯕꯤꯗ ꯑꯦꯛꯖꯥꯝ ꯑꯗꯨꯝ ꯊꯥꯔꯒ ꯄꯥꯁ ꯇꯧꯔꯦ
ꯐꯣꯟꯒꯤꯗꯃꯛ ꯐꯣꯟ ꯃꯄꯥꯟꯗꯒꯤ
ꯎꯝ ꯅꯨꯡꯉꯥꯏꯔꯦꯅꯦ ꯅꯣꯢꯗꯤ ꯑꯗꯨꯗꯤ ꯑꯈꯣꯢꯗꯤ ꯕꯦꯒ ꯆꯕꯅꯤꯅ ꯎꯝ ꯕꯦꯛ ꯆꯥꯛ ꯕꯦꯒꯁꯦ ꯌꯥꯝ ꯆꯥꯕꯅꯤꯅ ꯑꯈꯣꯏꯗꯤ ꯇꯟꯁꯨ ꯇꯜꯂꯛꯑꯕꯅꯤꯅꯦ
ꯀꯩ ꯁꯕꯖꯦꯛ ꯂꯧꯒꯦ ꯅꯪ
ꯑꯩꯁꯦ ꯁꯥꯏꯟꯁꯇꯤ ꯂꯧꯗꯤ ꯂꯧꯋꯦ ꯑꯗꯣ ꯋꯥꯔꯦ
ꯑꯁ ꯁꯥꯏꯟꯁ ꯇꯜꯂꯦ ꯑꯩꯗꯤ ꯀ꯭ꯂꯥꯁ ꯇꯦꯟ ꯀꯥꯕꯗ ꯀꯥꯕ ꯀꯥꯟꯗꯒꯤ ꯁꯥꯏꯟꯁ ꯃꯤꯅꯤꯡ ꯁꯥꯏꯟꯁꯇꯁꯨ ꯀꯩꯅꯣ ꯀꯦꯃꯦꯁꯇ꯭ꯔꯤꯗ ꯍꯦꯟꯅ ꯄꯥꯝꯗꯦ
ꯑꯩ ꯀꯦꯃꯦꯁꯇ꯭ꯔꯤꯗꯤ ꯂꯧꯗꯦ ꯀꯩꯅꯣ ꯑ ꯀꯦꯃꯦꯁꯇ꯭ꯔꯤꯗꯅ ꯑꯣꯞꯁꯅꯦꯜ ꯄꯤꯕꯀꯣ
ꯎꯝ ꯈꯣꯏ ꯀꯣꯂꯦꯁ ꯇꯝꯗꯗꯤ ꯑꯣꯞꯁꯅꯦꯜ ꯄꯤꯕꯅꯤ ꯑꯗꯨ ꯑꯈꯣꯏ ꯀ꯭ꯂꯥꯁ ꯇꯦꯟ ꯇ꯭ꯋꯦꯜꯐ ꯀꯥꯕ ꯃꯇꯝꯗꯗꯤ ꯄꯤꯗꯦꯗꯅꯥ ꯑꯗꯨ ꯃꯇꯝꯗ ꯍꯥꯏꯕ ꯑꯩꯗꯤ ꯐꯤꯖꯤꯛꯁ ꯀꯩ ꯕꯥꯏꯂꯣꯖꯤꯗꯤ ꯊꯤꯌꯣꯔꯤ ꯈꯔ ꯌꯥꯝꯕꯅꯤꯅ ꯈꯔ ꯅꯨꯡꯉꯥꯏꯕ ꯀꯦꯃꯦꯁꯇ꯭ꯔꯤꯗꯤ ꯀ꯭ꯌꯝ ꯁꯨꯛꯈꯪ ꯈꯪꯗꯦ ꯑꯗꯨꯗꯤ ꯑꯩ ꯇꯧꯑꯦ ꯀ꯭ꯂꯥꯁ ꯢꯂꯚꯦꯟ ꯀꯥꯔꯗꯤ ꯑꯥꯔꯠꯁꯁꯨ ꯄꯥꯝꯗꯕ ꯑꯗꯨꯒ ꯁꯥꯏꯟꯁꯁꯨ ꯄꯥꯝꯗꯕ
ꯑꯗꯨꯗ ꯑꯩ ꯀꯣꯃ꯭ꯔꯁꯇ ꯑꯣꯏꯅ ꯆꯠꯂꯦ
ꯑꯥ ꯀꯣꯃ꯭ꯔꯁ ꯐꯔꯦ ꯀꯩꯅꯣ
ꯀꯣꯃ꯭ꯔꯁ ꯂꯧꯔꯦ ꯑꯗꯨꯒꯤ ꯁꯥꯏꯟꯁꯁꯨ ꯄꯥꯝꯗꯕ ꯑꯥꯔꯠꯁꯁꯨ ꯄꯥꯝꯗꯕ
ꯎꯝ ꯍꯣꯢ ꯀꯦꯃꯦꯁꯇ꯭ꯔꯤ ꯀꯦꯃꯦꯁ
ꯁꯕꯖꯦꯛ ꯂꯩꯇ꯭ꯔꯦ
ꯑꯈꯣꯢꯁꯨ ꯑꯁ ꯀꯦꯃꯦꯁꯇ꯭ꯔꯤ ꯀꯦꯃꯦꯁꯇ꯭ꯔꯤ ꯇꯟꯗꯅ ꯀꯦꯃꯦꯁꯇ꯭ꯔꯤ ꯂꯧꯗꯦ ꯍꯥꯏꯕꯗꯤ ꯃꯣꯏꯒꯤ ꯑꯁ ꯔꯤꯌꯦꯛꯁꯟ ꯀꯩ ꯀꯩꯩꯅꯣꯗꯣ
ꯌꯥꯝꯃꯜꯂꯦ ꯀꯩꯀꯩ ꯏꯂꯤꯃꯦꯟꯠ ꯒꯨꯝꯕ ꯑꯦꯇꯣꯝ ꯑꯁ ꯀꯦꯃꯤꯀꯦꯜ ꯕꯣꯟꯗꯤꯡ ꯀꯩ ꯀꯩꯅꯣ ꯃꯌꯥꯝ ꯂꯩꯔꯦꯗꯅꯥ ꯈꯪꯗꯕꯤ ꯑꯦ ꯑꯩꯗꯤ ꯈꯪꯗꯦ ꯇꯜꯂꯦ
ꯑꯗꯨꯗꯅꯦ ꯋꯥꯔꯤꯁꯦ ꯑꯗꯨꯒꯤ ꯔꯤꯌꯦꯛꯁꯟ ꯈꯛꯇ ꯑꯣꯏꯕꯅꯤꯅ
ꯑꯣꯖꯥ ꯁꯛꯇꯥꯗꯨꯒ ꯑꯩꯁ ꯌꯦꯡꯅꯤꯡꯗꯦ ꯇꯞꯃꯟꯕꯗꯨꯒ
ꯑꯈꯣꯏ ꯑꯣꯖꯥꯅ ꯀꯔꯤ ꯍꯥꯏꯕ꯭ꯔꯥ ꯀꯦꯃꯦꯁꯇ꯭ꯔꯤ ꯂꯧꯒꯅꯨ ꯁꯤꯜꯚꯔꯗꯣ ꯃꯣꯏꯅ ꯃꯥꯥꯅ ꯀꯔꯤ ꯍꯥꯏꯕ꯭ꯔꯥ ꯁꯤꯂꯤꯕꯤꯌꯟ ꯍꯥꯏꯕꯅꯦ ꯑꯗꯨ ꯀꯔꯤ ꯀꯦꯃꯤꯀꯦꯜꯅꯣ ꯍꯥꯏꯔꯒ ꯑꯁ ꯐꯥꯔꯁꯗꯗꯤꯀꯣ ꯀꯔꯤ ꯀꯦꯝꯃꯦ ꯑꯅꯧꯕ ꯑꯣꯏꯕꯖꯥꯠꯅꯦ ꯍꯥꯏꯅ ꯈꯜꯂꯒ ꯂꯩꯕꯅꯤ ꯑꯗꯨꯗ ꯂꯥꯁꯠꯗ ꯃꯥꯅ ꯕ꯭ꯂꯦꯛꯕꯣꯔꯠꯗ ꯁꯄ꯭ꯂꯦꯟ ꯏꯊꯣꯛꯄ ꯀꯥꯟꯗ ꯁꯤꯜꯚꯔ ꯑꯣꯏꯔꯝꯕꯋꯥꯟ ꯁꯤꯂꯤꯚ꯭ꯌꯟ ꯃꯦꯇꯜ ꯍꯥꯏꯕꯅꯤꯅ ꯑꯁ ꯉꯥꯎꯔꯦꯍꯦ
ꯑꯩꯗꯤ ꯑꯩꯈꯣꯏ ꯑꯣꯖꯥ ꯑꯃ ꯂꯩꯌꯦ ꯇꯃꯦꯡꯂꯣꯡꯗꯀꯣ ꯃꯃꯤꯡꯗꯤ ꯍꯥꯏꯔꯔꯣꯏꯒꯦ ꯃꯥ ꯀ꯭ꯂꯥꯁꯁꯦ ꯂꯧ ꯉꯥꯏ ꯍꯦꯛ ꯆꯪꯉꯕ ꯑꯩꯗꯤ ꯇꯨꯝꯅꯤꯡꯕ ꯑꯃꯨꯛ ꯐꯥꯎꯔꯦ ꯑꯗꯨꯝ ꯇꯨꯝꯃꯦ ꯑꯩꯗꯤ ꯀ꯭ꯂꯥꯁ ꯂꯣꯏꯗ꯭ꯔꯤꯐꯥꯎ ꯃꯨꯛ ꯃꯥꯁꯨ ꯁꯥꯎꯗꯤꯌꯦ ꯏꯃꯥꯟꯅꯕꯤꯁꯤꯡꯖꯨ ꯇꯨꯝꯃꯤ
ꯑꯣꯖꯥ
ꯌꯥꯝ ꯇꯨꯝꯅꯤꯡꯕꯅꯦ ꯃꯥ ꯎꯝ ꯌꯦꯁ ꯃꯦꯠꯁ ꯑꯣꯖꯥ ꯆꯪꯉꯗꯤ ꯀꯔꯤ ꯇꯨꯝꯕ ꯐꯥꯎ ꯉꯝꯗꯤꯌꯦ ꯇꯨꯝꯅꯤꯡꯉꯁꯨ ꯑꯁ ꯇꯨꯝꯕ ꯉꯝꯗꯦ ꯀꯤꯌꯦꯕ ꯃꯥꯗꯤ ꯌꯥꯝ ꯁꯥꯎꯒꯜꯂꯦꯕ
ꯑꯥ ꯃꯦꯠꯁ ꯑꯣꯖꯥꯁꯤꯡꯗꯤ ꯑꯗꯨꯃꯥꯏꯅꯗꯤ ꯇꯧꯏ
ꯃꯦꯠꯁ ꯑꯣꯖꯥ ꯑꯁ ꯌꯥꯝ ꯊꯤꯡꯉꯦ ꯇꯥꯡꯈꯨꯜꯅꯦ ꯃꯥꯁꯨ ꯃꯥꯒꯤ ꯅꯨꯄꯤ ꯃꯁꯛꯇꯤ ꯋꯥ ꯐꯖꯕꯅ ꯃꯥꯗꯤ ꯅꯦꯝꯃꯒ ꯀꯩꯅꯣ ꯇꯧꯋꯦꯕ ꯃꯥꯗꯤ ꯐꯖꯗꯦꯕ ꯃꯥꯒꯤ ꯅꯨꯄꯤꯗꯤ ꯑꯩꯈꯣꯏ ꯁ꯭ꯀꯨꯜꯗ ꯂꯩꯕ ꯅꯨꯄꯤꯁꯤꯡꯗꯒꯤ ꯍꯦꯟꯅ ꯃꯁꯛ ꯐꯖꯔꯤꯅꯤ ꯉꯧꯁꯨ ꯉꯧꯋꯦ ꯋꯥꯡꯁꯨ ꯋꯥꯡꯉꯦ ꯌꯥꯝ ꯀꯩꯅꯣ ꯇꯧꯋꯦ ꯐꯖꯩꯌꯦ
ꯅꯦꯝꯕꯅ ꯅꯦꯝꯕ ꯑꯃꯨꯛꯀ ꯂꯧꯔꯗꯤ ꯌꯥꯗꯦꯗꯅ ꯈꯔꯥ ꯋꯥꯡꯕ ꯊꯤꯒ
ꯃꯥꯅꯦꯝꯃꯥꯁꯨ ꯃꯥꯒꯤ ꯅꯨꯄꯤꯗꯤ ꯑꯣꯏꯁ
ꯍꯣꯔꯦꯟ ꯇꯣꯛꯅꯗꯅ ꯅꯪꯁꯨ ꯑꯗꯨ ꯃꯥꯏ ꯊꯤꯌꯨꯀꯣ ꯅꯦꯝ ꯅꯦꯝꯔꯗꯤ ꯋꯥꯡꯕ ꯈꯔ ꯊꯤꯌꯨꯕ